ꯀꯦ ꯇꯧꯕ꯭ꯔꯣ
ꯐꯝꯃꯤ
ꯆ ꯆꯥꯔꯕ꯭ꯔꯣ
ꯆꯁꯗꯔꯤ
ꯀꯔꯤ ꯀꯔꯤ ꯇꯧꯔꯒ ꯂꯩꯕ꯭ꯔꯣ
ꯐꯝꯃꯦ ꯊꯕ ꯊꯕꯛ ꯂꯩ ꯊꯕꯛꯀꯤ ꯊꯝꯃꯤ
ꯑꯣꯝ
ꯅꯦ
ꯑꯁ ꯍꯧꯖꯤꯛ ꯊꯕꯛꯇꯒꯤ ꯍꯜꯂꯛꯄꯗ ꯉꯥꯏꯔꯤꯌꯦ
ꯑꯣ ꯑꯣ ꯑꯣ ꯆꯪꯉꯝꯃꯣꯅ ꯑꯗꯨꯗꯤ ꯑꯩꯅꯥꯛꯇ ꯅꯅꯥꯄꯤꯤ ꯄꯤꯖꯒꯦ
ꯅꯪ ꯆꯥꯛ ꯊꯣꯡꯕ꯭ꯔꯣ ꯅꯪ ꯅꯪꯉꯣꯟꯗ ꯆꯥꯔꯒꯦ ꯑꯗꯨꯗꯤ
ꯆꯥꯔꯣ ꯂꯥꯛꯑꯣ ꯅꯥꯄꯤ ꯏꯟꯁꯥꯡ ꯊꯣꯡ ꯊꯣꯡꯕꯤꯕꯅꯦ
ꯑꯁ ꯀꯔꯤ ꯁꯨ ꯇꯧꯅꯉꯍꯥꯟ ꯂꯩꯇꯕꯒꯦꯀꯣ ꯑꯅꯦ
ꯐꯩꯅꯦ ꯀꯩꯁꯨ ꯇꯧꯅꯤꯡꯉꯥꯏ ꯂꯩꯗ꯭ꯔ ꯑꯗꯨꯝ ꯂꯩꯕꯨꯗꯤ ꯐꯠꯇ꯭ꯔꯣ
ꯑꯁ ꯊꯕꯛꯁꯨ ꯂꯣꯏꯈ꯭ꯔꯦ ꯍꯨꯖꯤꯛꯇꯤ ꯀ꯭ꯔꯤꯁꯨ ꯇꯧꯅꯤꯉꯏ ꯂꯩꯇ꯭ꯔꯦ ꯍꯜꯂꯣ!